ꯍꯜꯂꯣ
ꯎꯝ ꯍꯜꯂꯣ
ꯎꯝ ꯀꯅꯥꯅꯣ
ꯔꯣꯡ ꯅꯝꯕꯔ ꯑꯣꯏꯔꯝꯒꯅꯤꯌꯦ
ꯑꯣ ꯂꯣꯡ ꯅꯝꯕꯔ ꯑꯣꯏꯔꯝꯕ꯭ꯔꯥ
ꯍꯣꯏ
ꯎꯝ ꯍꯥ ꯍꯃꯥꯟꯅꯕ ꯂꯥꯛꯑꯦ
ꯎꯝ
ꯍꯧꯆꯦ ꯍꯜꯂꯣ ꯑꯁ
ꯇꯨꯁ
ꯍꯜꯂꯣ
ꯇꯥꯕ꯭ꯔꯣ
ꯍꯣꯏ
ꯏꯁ ꯏꯁ
ꯇꯥꯏꯌꯦ
ꯎꯝ ꯐꯣꯟꯒꯤ ꯃꯄꯨ ꯅꯠꯇꯦꯀꯣ
ꯅꯠꯇꯦ
ꯇꯨꯁ ꯑꯁꯦꯡꯕ ꯍꯥꯏꯌꯣ ꯑꯗꯨ ꯀꯩꯅꯣ ꯇꯧꯗꯕꯅꯦ
ꯃꯄꯨ ꯅꯠꯇꯦꯌꯦ
ꯑꯩ
ꯃꯄꯨꯉꯣꯟꯗ ꯄꯥꯏꯍꯟꯂꯣ ꯍꯥꯏꯔꯣ
ꯍꯥꯥ
ꯃꯄꯨꯉꯣꯟꯗ ꯄꯥꯏꯍꯟꯂꯣ ꯍꯥꯏꯔꯣ ꯐꯣꯟꯒꯤ ꯃꯄꯨꯗ
ꯍꯣꯏ
ꯎꯝ ꯍꯦꯜꯂꯣ
ꯑꯥ
ꯀꯔꯤ ꯍꯥꯏꯕꯅꯣ
ꯑꯦ ꯃꯌꯥꯡꯒꯤ ꯂꯣꯟ ꯉꯥꯡꯊꯣꯔꯛꯀꯦ ꯇꯧꯕ ꯑꯗꯣ ꯌꯥꯗ꯭ꯔꯕ
ꯑꯗꯨ ꯍꯩꯇꯕ
ꯍꯩꯌꯦ ꯑꯁꯤꯗꯗꯤ ꯌꯥꯗꯦꯗ
ꯑꯩꯗꯤ ꯍꯩꯇꯦ ꯅꯪ ꯍꯩꯕ꯭ꯔꯣ
ꯍꯩꯌꯦꯅ
ꯍꯩꯌꯦ
ꯑꯩꯅ ꯍꯩꯗꯕ ꯂꯩꯇꯦꯗ ꯂꯣꯏꯅ ꯍꯩꯌꯦ ꯎꯝ ꯃꯄꯥꯟꯗ ꯂꯩꯔꯗꯤ ꯂꯣꯏꯅ ꯍꯩꯕꯅꯦ
ꯑꯗꯨꯗꯤ ꯎꯝ ꯀꯩꯅꯣꯗꯤ
ꯀꯔꯤ
ꯅꯨꯄꯥꯔꯤꯔꯤ
ꯅꯦꯄꯥꯂꯤꯔꯥ ꯍꯩꯇꯦꯗ ꯅꯦꯄꯥꯂꯤꯗꯤ ꯅꯪꯗꯤ ꯍꯩꯕ꯭ꯔꯥꯅꯦ ꯑꯗꯨꯗꯤ
ꯍꯩ ꯍꯣꯏ
ꯑꯩꯈꯣꯏꯗ ꯑꯩꯈꯣꯏ ꯀꯩꯅꯣꯗ ꯑꯩꯈꯣꯏ ꯗꯥꯗꯥ ꯀꯥꯖꯤꯟ ꯊꯣꯛꯄꯀꯣ
ꯍꯨꯝ
ꯅꯦꯄꯥꯂꯤ ꯅꯨꯄꯤ ꯑꯃ ꯂꯧꯕ ꯑꯃꯗꯣ
ꯎꯝ
ꯎꯝ
ꯃꯣꯏꯖꯦ ꯃꯁꯥ ꯌꯥꯝ ꯐꯖꯕꯅꯦ ꯅꯨꯄꯤ ꯑꯣꯏꯔꯁꯨ ꯅꯨꯄꯥ ꯑꯣꯏꯔꯁꯨ ꯑꯉꯥꯡ ꯑꯣꯏꯔꯁꯨ
ꯑꯃ ꯊꯤꯔꯁꯤꯔꯥ ꯈꯪꯗꯦ ꯑꯗꯨꯗꯤ ꯑꯩ
ꯐꯖꯕꯅꯦ ꯑꯁꯦꯡꯕ
ꯑꯥ ꯑꯃ ꯊꯤꯔꯁꯤꯔꯥ ꯈꯪꯗ꯭ꯔꯦ
ꯍꯣꯏ ꯍꯣꯏ ꯍꯣꯏ ꯑꯩ ꯈꯪꯅꯕꯗꯤ ꯂꯩꯇꯦꯀꯣ
ꯑꯁꯤ ꯍꯝ ꯍꯝ ꯁꯦꯝꯕꯤꯌꯣ ꯑꯃ ꯍꯥꯟꯅ
ꯨꯒꯨꯒꯜꯗ ꯌꯦꯡꯉꯒ ꯍꯣꯏ ꯍꯣꯏ
ꯎꯝ ꯎꯝ ꯁꯦꯝꯕꯤꯗ꯭ꯔꯗꯤ ꯅꯪꯕꯨ ꯁꯦꯝꯕꯤꯗ꯭ꯔꯤꯗꯤ ꯅꯪꯕꯨ ꯁꯦꯝꯕꯤꯔꯗꯤꯅꯦ ꯄꯥꯂꯤꯒꯤꯗꯣ
ꯍꯣꯏ ꯁꯦꯝꯕꯤꯗ꯭ꯔꯗꯤ
ꯅꯪꯕꯨ ꯁꯦꯝꯕꯤꯔꯒ ꯎꯝ ꯁꯦꯝꯕꯤꯔꯗꯤ ꯅꯦꯄꯥꯂꯤꯒꯤ ꯅꯨꯄꯤ ꯒ꯭ꯌꯥꯟ ꯇꯥꯗꯕ꯭ꯔꯥ ꯍꯥꯏꯅ ꯍꯥꯏꯕꯗꯣ
ꯍꯣꯏ ꯀꯔꯤ ꯍꯥꯏꯕꯅꯣ
ꯑꯁ ꯅꯦꯄꯥꯂꯤ ꯅꯦꯄꯥꯂꯤ ꯅꯨꯄꯤ ꯑꯃ ꯁꯦꯝꯕꯤꯔꯗꯤꯀꯣ ꯁꯦꯝ ꯁꯦꯝꯕꯤꯌꯣꯕ ꯑꯃ
ꯁꯦꯝꯕꯤꯒꯦ ꯍꯥꯏꯗꯨꯗꯤ
ꯎꯝ ꯉꯝꯗ꯭ꯔꯗꯤ ꯅꯪꯕꯨ ꯑꯃꯨꯛꯀ
ꯑꯆꯥ ꯑꯆꯥ ꯑꯆꯥ ꯌꯥꯏ ꯌꯥꯏ ꯕꯨꯠꯇꯤꯡ ꯇꯧꯔꯕ꯭ꯔꯣ
ꯍꯥꯥ ꯕꯦꯠꯇꯤꯡ ꯇꯧꯕ ꯍꯥꯏꯕ
ꯎꯝ
ꯎꯝ ꯍꯣꯏ ꯎꯝ ꯇꯎꯆꯦ
ꯒꯨꯒꯜꯗ ꯐꯖꯅ ꯌꯦꯡꯒꯦ ꯑꯗꯨꯗꯤ
ꯑꯣ
ꯍꯩ
ꯒꯨꯒꯜꯗ ꯌꯦꯡꯉꯒ ꯇꯧꯑꯣ ꯉꯝꯗ꯭ꯔꯥꯗꯤ ꯍꯩꯇ꯭ꯔꯦꯅꯦ ꯍꯩꯔꯗꯤ ꯍꯥꯏꯔꯔꯣꯏꯅꯦ ꯍꯩ
ꯐꯣꯟ ꯄꯥꯏꯕ ꯍꯩꯇꯦ
ꯐꯣꯟ ꯄꯥꯏꯕ
ꯍꯣꯏ
ꯐꯣꯟ ꯄꯥꯏꯕꯗꯤ ꯍꯩꯌꯦꯅ
ꯑꯗꯨꯗꯤ ꯒꯣꯗ ꯌꯦꯡꯉꯣ
ꯑꯗꯨ ꯑꯩꯗꯣ ꯂꯐ ꯒꯨꯔꯨ ꯅꯠꯇꯕ ꯑꯩꯗꯤ
ꯅꯣꯏꯗꯤ ꯑꯣꯏꯔꯝꯒꯅꯦꯕ ꯑꯗꯨꯃꯥꯏꯅ
ꯎꯍꯥ
ꯑꯗꯨꯒꯤ ꯑꯃ ꯊꯤꯕꯤꯈ꯭ꯔꯣ ꯃꯁꯛ ꯐꯖꯕ ꯎꯝ ꯅꯦꯄꯥꯂꯤ ꯅꯨꯄꯤ ꯃꯁꯛ ꯐꯖꯕ ꯎꯝ ꯍꯣꯏ ꯑꯗꯨꯅ ꯂꯣꯏꯔꯦ ꯊꯤꯕ ꯉꯝꯗ꯭ꯔꯗꯤ ꯅꯪꯕꯨ
ꯅꯦꯝꯕ ꯋꯥꯡꯕ ꯀꯩꯁꯨ ꯀꯥꯏꯗꯦꯀꯣ
ꯍꯣꯏ ꯀꯩꯁꯨ ꯀꯥꯏꯗꯦꯅ ꯊꯦꯝꯕꯤꯔꯗꯤ ꯌꯥꯔꯦꯅꯦ ꯐꯖꯕ꯭ꯔꯥ ꯐꯖꯗꯕ꯭ꯔꯥ ꯑꯃ ꯅꯨꯄꯥ ꯂꯩꯕ ꯅꯨꯄꯤ ꯑꯃ ꯊꯦꯝꯕꯤꯔꯗꯤ ꯌꯥꯔꯦꯅꯦ
ꯊ꯭ꯔꯤ ꯄꯣꯏꯟ ꯐꯥꯏꯚ ꯌꯥꯔꯦꯀꯣ ꯑꯗꯨꯗꯤ ꯃꯥꯒꯤ ꯍꯥꯏꯠꯇꯣ ꯌꯥꯒꯗ꯭ꯔꯥ ꯊ꯭ꯔꯤ ꯄꯣꯏꯟ ꯐꯥꯏꯚ ꯑꯍꯨꯝꯒ ꯃꯉꯥ
ꯑꯗꯨꯗꯤ ꯑꯁ ꯑꯍꯨꯝ ꯀꯥꯟꯅꯁ ꯑꯩꯒꯤ ꯋꯦꯁꯇ ꯂꯩꯔꯅꯤꯅ ꯑꯗꯨꯗꯤ
ꯆꯞ ꯆꯥꯔꯦ ꯀꯨꯏꯠ ꯑꯣꯏꯔꯅꯤ
ꯅꯪꯗꯤ ꯐꯥꯏꯚ ꯄꯣꯏꯟ ꯋꯥꯟꯅꯅꯤ ꯍꯥꯏꯕꯗꯥꯏ
ꯃꯥꯅꯦ
ꯎꯝ ꯅꯪꯉꯣꯟꯗꯗꯤ ꯅꯪꯉꯣꯟꯗꯒꯤ ꯑꯃ ꯏꯟ ꯋꯥꯟ ꯏꯟ ꯍꯦꯟꯕ
ꯍꯩꯍꯥ
ꯐꯖꯕ꯭ꯔꯥ ꯊꯤꯕ꯭ꯔꯥꯗꯤ ꯈꯪꯗꯦꯀꯣ ꯑꯗꯨꯕꯨ ꯋꯥꯟ ꯏꯟꯁꯇꯤ ꯍꯦꯟꯒꯗꯕꯅ ꯑꯦ ꯐꯥꯏꯚ ꯄꯣꯏꯟꯃꯨꯛ ꯇꯨ ꯇꯧꯔꯣꯏꯗꯕꯅꯦ
ꯑꯆꯥ ꯑꯆꯥ
ꯅꯦꯝꯃꯗꯤ ꯌꯥꯔꯣꯏ
ꯀꯔꯤꯒꯤ ꯅꯨꯄꯥ ꯋꯥꯡꯉꯗꯤ ꯌꯥꯔ ꯀꯩꯅꯣ
ꯅꯨꯄꯥ ꯋꯥꯡꯉꯗꯤ ꯌꯥꯔꯦ ꯍꯥꯏꯕ
ꯍꯣꯏ
ꯑꯗꯨ ꯌꯥꯔꯣꯏ ꯍꯌꯦꯡ ꯋꯥꯏ ꯑꯩꯈ ꯍꯌꯦꯡ ꯋꯥꯏ ꯄ꯭ꯔꯣꯗꯛꯁꯇꯨ ꯌꯥꯔꯣꯏꯕ ꯑꯥ
ꯅꯪ ꯋꯥꯡꯕ꯭ꯔꯥ ꯌꯥꯝ ꯋꯥꯡꯕ꯭ꯔꯅꯦ ꯅꯪ ꯑꯩ ꯊꯥꯖꯗꯦ ꯑꯩꯈꯣꯏꯒꯤ ꯃꯤꯁꯦ ꯑꯅꯦꯝꯕ ꯈꯛꯇꯪꯅꯦ
ꯑꯦ ꯐꯥꯏꯚ ꯄꯣꯏꯟ ꯐꯥꯏꯚ ꯍꯦꯂꯦꯅꯥ ꯍꯦꯂꯦꯅ ꯑꯦ ꯆꯣ ꯍꯦꯂꯦ
ꯐꯂ
ꯎꯝ
ꯏꯠꯁꯣ ꯀꯩꯅꯣꯗ ꯀꯩꯅꯣꯗꯤ ꯅꯪꯒꯤ ꯀꯩꯅꯣ ꯑꯝ ꯋꯦꯠ
ꯋꯦꯠ ꯋꯦꯠꯇꯤ ꯌꯥꯝꯃꯦ
ꯌꯥꯝꯃꯦ
ꯁꯚꯦꯟꯇꯤ ꯇꯨꯔ ꯂꯩꯕꯅꯦ ꯑꯩꯒꯤ ꯗꯤꯄꯤꯗ ꯌꯦꯡꯉꯣ ꯑꯗꯨꯒ ꯒꯦꯁ ꯇꯧꯔꯛꯑꯣꯅꯦ ꯑꯣꯏꯔꯝꯒꯅꯤꯀꯣ ꯑꯗꯨꯃꯥꯏꯅ
ꯅꯪꯒꯤ ꯀꯩꯅꯣ ꯊꯣꯛꯇꯦ
ꯑꯦ ꯍꯥꯞꯄꯅꯦꯅ ꯅꯥꯍꯩ
ꯍꯥ ꯁꯤ ꯁꯤ ꯁꯤ ꯅꯪꯔ ꯗꯤ ꯍꯥꯏꯁꯦ
ꯍꯣꯏ ꯃꯥꯅꯦ ꯑꯩꯅꯤꯅ
ꯍꯥꯥ
ꯍꯣꯏ ꯗꯤꯗꯤ ꯍꯥꯏꯕꯗꯣ ꯑꯩꯅꯤꯅ
ꯅꯪꯒꯤ ꯀꯩꯅꯣ ꯑꯥ ꯗꯤꯁꯄ꯭ꯂꯦ ꯄꯤꯛꯆꯔ ꯊꯣꯛꯇꯦꯕ
ꯑꯁ ꯀꯔꯤꯒꯤꯔꯥꯅꯦ ꯆꯪꯂꯒ ꯌꯦꯡꯉꯨꯅꯦ
ꯌꯦꯡꯕꯅꯦ ꯊꯣꯛꯇꯦ ꯎꯝ
ꯎꯝ ꯅꯃꯤꯠ ꯁꯣꯏꯕꯒꯤ ꯑꯣꯏꯔꯝꯒꯥꯅꯤ ꯅꯪ ꯎꯝ
ꯇꯣꯁ
ꯅꯨꯄꯤꯒꯨꯝꯅ ꯈꯔ ꯆꯨꯕꯤ ꯑꯣꯏꯕꯅꯦ ꯌꯥꯝꯅꯗꯤ ꯑꯣꯏꯗꯕꯅꯦ ꯐꯥꯏꯚ ꯄꯣꯏ ꯐꯥꯏꯚ ꯍꯦꯂꯦ ꯁꯚꯦꯟ ꯄꯣꯏꯟ ꯇꯨ ꯑꯣꯏꯌꯦ ꯑꯦ ꯁꯚꯦꯟꯇꯤ ꯇꯨ ꯑꯣꯏꯌꯦ
ꯋꯦꯠ ꯁꯚꯦꯟꯇꯤ ꯇꯨ ꯑꯣꯏꯌꯦ ꯀꯗꯥꯏ
ꯅꯪꯗꯤ ꯀꯌꯥ ꯐꯤꯞꯇꯤ
ꯍꯦꯂꯦ
ꯍꯥꯥ ꯁꯤꯛꯁ
ꯐꯤꯐꯇꯤ ꯍꯦꯜꯂꯦ ꯑꯩ ꯑꯁꯦꯡꯕꯅꯦ
ꯐꯤꯐꯇꯤ ꯋꯥꯟ ꯑꯗꯨꯗꯤ
ꯅꯪꯀꯦ ꯑꯃꯨꯛ ꯀꯩꯅꯣ ꯍꯥꯏꯔꯗꯤ ꯆꯦꯟꯕ ꯖꯤꯝ ꯀꯩꯀꯥ ꯆꯠꯂꯣ ꯍꯥꯏꯔꯅꯤ ꯑꯩ ꯑꯗꯨꯕꯨ ꯇꯜꯂꯦ ꯐꯤꯐꯇꯤ ꯋꯥꯟꯖꯨ ꯍꯦꯜꯂꯦ
ꯑꯩ ꯑꯩ ꯊꯥꯔꯛꯀꯦꯀꯣ ꯒꯦꯁꯇꯧꯋꯣ ꯑꯩꯒꯤ ꯋꯦꯠꯇꯨꯒꯥ ꯁꯥꯏ
ꯀꯦ ꯑꯩ
ꯒꯦꯁꯇꯧꯑꯣ ꯑꯩ ꯊꯥꯔꯛꯀꯦ
ꯑꯩꯒꯤ ꯋꯦꯠ ꯁꯦ
ꯎꯝ ꯋꯦꯔ ꯏ ꯖꯤꯠ ꯒꯦꯁꯠ ꯃꯥꯏ ꯍꯦꯠ ꯋꯦꯠ ꯅꯦꯕꯦꯔꯤꯊꯤꯡ
ꯊꯦꯡ
ꯎꯝ ꯀꯗꯥꯏ ꯆꯠꯈ꯭ꯔꯦꯅ
ꯇꯨꯠ
ꯑꯁ ꯑꯃꯨꯛꯀꯥ ꯊꯣꯛꯂꯛꯀꯥꯗꯣꯔꯦ ꯑꯝ ꯎꯝ ꯃꯌꯥꯡꯒꯤ ꯂꯣꯟ ꯑꯃꯒꯥ ꯊꯣꯂꯛꯀꯦ ꯊꯣꯂꯛꯀꯦ ꯇꯧꯋꯦ ꯎꯝ ꯖꯥꯅꯤꯡꯕ ꯑꯁ
ꯇꯣꯁ ꯀꯩꯅꯖꯨ ꯀꯅꯥꯅꯣ ꯑꯗꯨꯝ ꯀꯣꯜ ꯇꯧꯔꯒ ꯂꯩ
ꯎꯝ ꯀꯍꯥ ꯆꯥꯂꯥ ꯒꯥꯌꯥ ꯃꯦꯔꯥ ꯍꯝ ꯑꯗꯨꯝ ꯃꯣ ꯀꯩꯅꯣ ꯇꯧꯔꯒ ꯂꯩꯌꯨꯒꯥ ꯑꯩ ꯊꯥꯔꯛꯀꯦꯀꯣ
ꯎꯝ ꯍꯥ
ꯅꯪ ꯀꯗꯥꯏ ꯆꯥꯠꯈ꯭ꯔꯦ ꯑꯠ ꯆꯥ ꯆꯥ ꯑꯥꯏ ꯒꯣꯔꯤꯠ ꯑꯥꯏ ꯒꯣꯔꯤꯠ ꯑꯥꯏ ꯒꯣꯔꯤꯠ ꯑꯃꯨꯛꯀꯥ ꯌꯥꯗꯔꯦꯗ ꯐꯣꯟꯗꯣ ꯑꯥꯏ ꯒꯦꯔꯤꯠ ꯑꯥꯏ ꯒꯦꯔꯤꯠ ꯑꯥꯏ ꯒꯦꯔꯤꯠ
ꯀꯌꯥꯝ ꯋꯥꯠꯂꯤꯒꯦ
ꯍꯥꯥ
ꯀꯔꯤ ꯍꯥꯏꯕ ꯅꯣꯛ ꯅꯣꯛꯔꯒ ꯂꯩꯌꯣꯀꯣ ꯅꯪ
ꯍꯥ
ꯄꯣꯛꯅꯣꯛ ꯅꯣꯛꯔꯒ ꯂꯩꯌꯣꯕ
ꯑꯩꯉꯣꯟ ꯅꯠꯇꯦ
ꯑꯣ ꯍꯣ ꯑꯆꯥ ꯆꯥ ꯆꯥ ꯑꯆꯦ
ꯎꯝ
ꯅꯣꯔꯒꯤꯞ
ꯎꯝ ꯇꯕ꯭ꯔꯥ
ꯍꯣꯢ
ꯎꯝ ꯊꯥꯈ꯭ꯔꯕꯅꯦ ꯌꯦꯡꯉꯣ ꯒꯦꯁ ꯇꯧ ꯃꯄꯥꯟ ꯂꯣꯝꯅ ꯂꯩꯕ ꯀꯥꯟꯗ
ꯅꯪꯒꯤ ꯀꯩꯅꯣ ꯍꯥꯏꯌꯣ ꯍꯥꯏꯕ ꯅꯠꯇ꯭ꯔꯣ ꯋꯦꯠ ꯌꯥꯝ ꯋꯥꯡꯕꯗꯤ ꯅꯠꯇꯦ ꯁꯤꯁꯦ
ꯎꯝ
ꯐꯥꯏꯚ ꯄꯣꯏꯟ ꯐꯣꯔꯒꯨꯝꯕ ꯑꯣꯏꯔꯝꯒꯅꯤ ꯐꯥꯏ ꯅꯣ ꯅꯣ ꯐꯥꯏꯚ ꯄꯣꯏꯟ ꯐꯣꯔ ꯑꯣꯏꯔꯝꯒꯅꯤ
ꯍꯨꯍꯨꯍꯨ ꯍꯤꯍꯤ ꯁꯤ ꯐꯥꯏꯚ ꯄꯣꯏꯟ ꯐꯣꯔ ꯑꯦ ꯐꯥꯏꯚ ꯄꯣꯏꯟ ꯐꯣꯔ ꯈꯛꯇ
ꯍꯣꯏ ꯐꯥꯏꯚ ꯄꯣꯏꯟ ꯐꯣꯔ ꯑꯣꯏꯔꯝꯒꯅꯤ
ꯅꯠꯇꯦꯗ ꯍꯦꯜꯂꯦꯗ
ꯀꯣ
ꯅꯣ
ꯐꯥꯏꯚ ꯄꯣꯏꯟ ꯁꯤꯛꯁ ꯍꯥꯏꯕ
ꯁꯤꯛꯁ ꯌꯧꯗꯦ ꯐꯥꯏꯚ ꯄꯣꯏꯟ ꯐꯥꯏꯚꯗꯤ ꯍꯦꯜꯂꯦ ꯁꯤꯛꯁ ꯌꯧꯒꯗꯧꯕ ꯈꯤꯇꯪ ꯉꯥꯏꯌꯦ ꯅꯦꯛꯁ ꯌꯔ ꯑꯣꯏꯔꯗꯤ ꯌꯧꯔꯅꯤ ꯑꯗꯨꯒ ꯑꯩꯒꯤ ꯋꯦꯠꯇꯤ ꯍꯥꯏꯕꯗꯤ ꯑꯣ ꯑꯣ
ꯋꯥꯡꯅꯤꯡꯉꯥꯏ
ꯑꯁꯤ ꯏꯁ ꯃꯇꯝ ꯍꯦꯜꯂꯦ ꯍꯥ ꯈꯪꯗ꯭ꯔꯦ